ꯇꯥꯔꯕ
ꯇꯥꯏꯌꯦ
ꯑꯣ
ꯑꯩꯗꯤ ꯌꯥꯝ ꯀꯨꯏꯅ ꯄꯥꯏꯗꯕꯗꯨꯗ ꯌꯥꯗ꯭ꯔꯕꯗꯨ ꯈꯜꯂꯨꯔꯦ ꯅꯪꯗꯤ ꯐꯣꯟ
ꯂꯥꯛꯇꯕꯨꯗꯤ ꯉꯥꯏ ꯑꯗꯨ ꯌꯦꯟꯒꯦ ꯑꯁꯤ ꯃꯍꯤ ꯑꯦ ꯏꯁꯤꯡ ꯀꯩꯀꯩ ꯍꯥꯞꯄ ꯈꯣꯠꯄ ꯇꯧꯔꯝꯕ ꯑꯗꯨꯗꯨꯒꯤꯅꯤꯣꯗ
ꯎꯝ ꯆꯥꯛ ꯏꯁꯤꯡꯗꯤ ꯆꯥꯔꯕꯣ
ꯆꯥꯔꯦ ꯉꯁꯥꯏꯒꯤ ꯍꯛꯆꯥꯡ ꯈꯥꯡꯉꯧꯕ ꯂꯩꯔꯝꯃꯤ ꯃꯦ ꯑꯗꯒꯤ ꯑ ꯍꯉꯣꯄꯥꯟꯗꯨꯃꯉꯥꯜꯂꯒ ꯍ ꯇꯣ ꯌꯦꯂꯦ ꯈꯃꯦꯁ ꯆꯔꯦ ꯉꯉ ꯂꯩꯕꯗꯣꯇꯣ ꯆꯥꯔ
ꯌꯦ ꯑꯩꯈꯣꯏꯁꯦ ꯆꯥꯗ꯭ꯔꯤꯗ ꯃꯍꯥꯛꯥꯡꯅ ꯐꯨꯠꯂꯤ ꯊꯕꯛꯁꯤꯡ ꯑꯁꯤꯗꯤ ꯄꯣꯠ ꯆꯩꯩ ꯃꯌꯥꯝ ꯍꯣꯟꯖꯟꯕ ꯂꯩꯉꯣꯏ ꯀꯩꯀꯥ ꯑꯃ ꯍꯣꯟꯖꯜꯂꯦ ꯀꯗꯁꯞꯄꯨꯇꯤ ꯀꯥꯗ ꯍꯧꯕꯅꯤ ꯈꯣꯠꯄꯒꯤ ꯇꯧꯔꯦ ꯑꯗꯒꯤ ꯇꯣꯇꯤ ꯄꯥꯌꯦꯞꯇꯨ ꯑꯃꯨꯛ ꯆꯤꯡꯁꯤꯟꯕꯒꯤ ꯑꯃꯨꯛ ꯇꯣꯇꯤ ꯍꯨꯠꯄꯒꯤ ꯇꯧꯕꯒꯤ ꯅꯨꯡ ꯁꯣꯔꯣꯛꯇꯣ ꯇꯧꯕꯗ ꯅꯨꯡ ꯉꯥꯛꯇꯅꯤꯗꯣ ꯑꯗꯨꯝ ꯇꯧꯕ ꯈꯣꯠꯄ ꯇꯧꯕꯒꯤ ꯂꯣꯏꯗꯉꯥꯏꯅꯤ ꯁꯤꯗ ꯉꯥꯛ ꯄꯣꯊꯥꯕꯅ ꯐꯣꯟ ꯇꯧꯒ ꯇꯧꯔꯛꯄꯅꯦ ꯆꯥꯛꯀ ꯆꯥꯗ꯭ꯔꯤ ꯏꯟꯖꯥꯡ ꯂꯣꯏꯗ ꯌꯦꯟ ꯈꯔ ꯆꯥꯁꯤꯅ ꯑꯩꯒꯤ ꯂꯩꯕꯗꯨꯗ ꯍꯥꯞꯆꯤꯜꯂꯒ ꯊꯣꯛꯣꯛꯑꯕ ꯃꯤꯉꯣꯟꯗ
ꯀꯩꯩꯅꯪ ꯊꯉꯕ
ꯌꯦꯟ ꯊꯣꯡꯉꯤ ꯆꯥꯅꯤꯡꯗꯦꯗ ꯑꯩꯗꯤ ꯆꯥꯅꯤꯡꯗꯕꯅꯤ ꯑꯇꯣꯞꯄ ꯀꯩꯗꯧꯒꯦ ꯈꯪꯗꯦ ꯑꯩꯗꯣ ꯃꯣꯏ ꯀꯩꯅꯣꯍꯣꯏꯗꯒꯤ ꯑꯩꯈꯣꯏ ꯇꯅꯥꯍꯣꯏ ꯀꯩꯍꯣꯏ ꯃꯣꯏ ꯄꯤꯅꯔꯛꯄ ꯍꯟꯖꯥꯡꯗꯣ ꯑꯩꯅ ꯆꯥꯔꯒꯦꯅ ꯍꯥꯏꯔꯕ ꯑꯩꯅ
ꯐꯔꯦ ꯐꯔꯦ
ꯉꯍꯥꯛ ꯑꯩꯄꯣꯏ ꯁꯪꯗꯕꯁ ꯅꯨꯃꯤꯠ ꯇꯩ ꯁꯥꯖ ꯇꯥꯏꯃꯤꯡꯁꯤꯗꯀꯣ ꯊꯕꯛ ꯀꯟꯅ ꯆꯤꯜꯂꯤꯉꯩꯒꯤ ꯁꯟꯗꯥ ꯋꯥꯏꯔꯝ ꯑꯣꯏꯔꯛꯄꯩ ꯃꯇꯥꯡꯗꯨꯗ ꯑꯩꯈꯣꯏꯁꯤ ꯑꯃꯨꯛ ꯐꯣꯟ ꯇꯧꯁꯜꯂꯛꯑꯦ ꯃꯣꯏꯒꯤ ꯐꯣꯟ ꯑꯃꯇ ꯀꯩꯅꯣ ꯇꯧꯒꯦꯅ ꯂꯣꯟ ꯊꯤꯔꯦ ꯂꯧꯕꯗꯣ ꯇꯧꯒꯦꯅ ꯃꯣꯏꯗꯒꯤ ꯇꯧꯕꯗꯣ ꯃꯥꯒꯤ ꯃꯣꯏꯒꯤꯗꯣ ꯑꯩꯈꯣꯏꯒꯤ ꯑꯙꯔꯒ ꯀꯩꯅꯣꯒ ꯃꯤꯡꯒ ꯑꯩꯈꯣꯏꯒꯤ ꯑꯣꯟꯅꯕꯒꯤ ꯇꯧꯕꯅꯤꯅ ꯌꯥꯗ꯭ꯔꯔꯤꯌꯦ ꯑꯗ ꯑꯩ ꯀꯥꯎꯊꯣꯔꯛꯑꯦ ꯑꯩ ꯄ ꯑꯃꯨꯛ ꯊꯣꯛꯑꯦ ꯐꯤꯔꯣꯟꯜꯗꯣ ꯏꯔꯨ ꯏꯔꯨꯖꯗꯕ ꯐꯤꯔꯣꯟꯜꯗꯣ ꯍꯣꯡꯗꯣꯛ ꯑꯃꯨ ꯊꯣꯛꯑꯦꯀꯣ ꯁꯣꯔꯣꯛ ꯊꯣꯛꯄꯅꯤꯅꯅ ꯑꯗꯨꯃꯥꯏꯅ ꯊꯣꯛꯑꯒ ꯑꯃꯨꯛ ꯇꯧꯔꯦ ꯐꯅ ꯀꯨꯏꯅ ꯄꯨꯡꯈꯥꯏ ꯃꯌꯥꯝ ꯑꯃ ꯆꯪꯉꯦ ꯑꯣ ꯇꯤ ꯄꯤ ꯂꯥꯛꯀꯅꯤ ꯑꯗꯨ ꯇꯧꯒꯅꯤ ꯑꯗ ꯇꯧꯒꯅꯤ ꯑꯗꯩ ꯇꯧꯔꯒ ꯑꯩꯒꯤꯗꯣ ꯍꯥꯟꯅ ꯑꯩꯒꯤ ꯂꯣꯟꯁꯦ ꯐꯖꯅ ꯁꯤꯡꯉꯝꯕꯒꯤ ꯖꯦꯔꯣ ꯖꯦꯔꯣ ꯖꯦꯔꯣ ꯉꯥꯛꯇ ꯂꯩꯔꯝꯕꯒꯤ ꯑꯁ ꯅꯪꯁꯤꯗꯤ ꯌꯥꯝ ꯐꯖꯩ ꯍꯥꯏꯅ ꯇꯧꯔꯒ ꯃ ꯑꯗꯨꯝ ꯈꯨꯗꯛꯇ ꯑꯗꯨꯝ ꯌꯥꯁꯨ ꯌꯥꯕꯤꯔꯛꯑꯦꯕ
ꯀꯥꯏ ꯂꯣꯏꯕ ꯂꯧꯕꯅꯣ
ꯀꯧꯋꯥꯇꯗꯒꯤ ꯑꯗꯨꯒꯒ ꯃꯣꯏ ꯊꯥ ꯑꯃꯒꯤ ꯂꯨꯄꯥ ꯂꯤꯁꯤꯡ ꯑꯅꯤꯒ ꯆꯥꯝꯃꯉꯥꯒ ꯀꯨꯟꯊ꯭ꯔꯥꯒ ꯃꯥꯊꯣꯏ ꯊꯥ ꯅꯤꯄꯥꯜ ꯊꯤꯒꯗꯧꯕ ꯑꯗꯨ ꯃꯣꯏ ꯍꯥꯟꯅ ꯑꯗꯨ ꯌꯥꯝꯗꯦ ꯂꯨꯄꯥ ꯂꯤꯁꯤꯡ ꯑꯃꯒ ꯆꯥꯝꯃꯉꯥ ꯑꯃ ꯍꯥꯟꯅ ꯊꯤꯔꯝꯃꯤ ꯑꯗꯒꯤ ꯎꯝ ꯀꯩꯅꯣꯒ ꯃꯣꯏ ꯁꯤꯁꯤꯒꯤ ꯏꯟꯁꯨꯔꯦꯟꯁ ꯂꯩꯌꯦꯕꯀꯣ ꯐꯣꯟꯒꯤꯁꯨ ꯒꯥꯔꯤꯒ ꯃꯥꯡꯕ ꯈꯣꯠꯄ ꯇꯧꯕꯗꯣ ꯑꯗꯨꯃꯥꯏꯅ ꯆꯍꯤ ꯑꯃꯒꯤ ꯆꯍꯤ ꯑꯃꯒꯤ ꯃꯅꯨꯡꯗ ꯀꯩꯒꯨꯝꯕ ꯀꯥꯏꯕ ꯑꯇꯣꯏ ꯊꯣꯛꯣꯛꯄ ꯇꯧꯔꯒꯗꯤ ꯃꯣꯏꯅ ꯄꯨꯔꯥ ꯑꯃ ꯑꯅꯧꯕ ꯑꯃ ꯁꯤꯟꯕꯒꯤ ꯀꯩꯅꯣꯝ ꯂꯩꯔꯝꯃꯦꯕ ꯏꯁꯀꯤꯝ ꯍꯥꯏꯇꯥꯔꯦꯀꯣ ꯑꯗꯨꯒ ꯑꯃ ꯂꯩꯔꯝꯃꯤ ꯑꯗꯨꯒꯤꯗꯨꯁꯨ ꯑꯃꯨꯛ ꯇꯧꯔꯦ ꯌꯥꯎꯁꯜꯂꯣꯅꯤ ꯌꯥꯎꯁꯜꯂꯁ ꯑꯗꯨ ꯁꯨꯝ ꯌꯥꯎꯁꯜꯂꯦ ꯑꯗꯨꯃꯥꯏꯅ ꯇꯧꯔꯒ ꯊꯣꯛꯂꯛꯑꯦ ꯑꯗꯒꯤ ꯃꯩꯁꯨ ꯑꯃꯨꯛ ꯃ ꯃꯌꯨꯝ ꯌꯧꯔꯀꯥꯟꯗ ꯊꯕꯛ ꯇꯨꯗꯤ ꯂꯣꯏꯁꯤꯟ ꯌꯥꯗꯕꯅꯤ ꯂꯣꯏꯁꯤꯜꯂꯦ ꯃꯩ ꯃꯝꯅꯤ ꯑꯃꯨꯛ ꯏꯔꯨꯖꯕ ꯑꯃꯨꯛ ꯇꯟꯗꯅ ꯐꯅ ꯀꯨꯏꯅ ꯑꯃꯨꯛ ꯑꯩꯁꯦ ꯍꯛꯆꯥꯡ ꯍꯛꯆꯥꯡ ꯁꯥꯖꯦꯜ ꯇꯧꯒꯦꯗ ꯑꯃꯨꯛ ꯁꯥꯖꯦꯜ ꯑꯃꯨꯛ ꯇꯧ ꯂꯩꯊꯣꯛꯑꯦ ꯊꯕꯛꯁꯦ ꯉꯁꯤꯗꯁꯨ ꯍꯥꯡ ꯍꯥꯡꯗ꯭ꯔꯦ ꯉꯁꯤ ꯅꯨꯃꯤꯠꯇ ꯉꯥꯏꯍꯥꯛꯇꯪꯃꯤꯅꯤꯃꯤꯠ ꯃꯉꯥꯒ
ꯋꯥꯔꯤꯏ ꯁꯥꯟꯅꯔꯝꯕꯗꯨꯗꯤ ꯑꯗꯨꯏ ꯃꯃꯥꯡꯗꯩꯅꯦ ꯑꯩꯅ ꯍꯥꯏꯥꯏꯦ ꯊꯣꯡꯒꯥꯟ ꯊꯣꯛꯂꯛꯄꯗꯣ ꯃꯦꯝꯃꯛꯈ꯭ꯔꯕꯅꯦꯕ ꯌꯥꯝꯃꯈꯤꯕꯕꯅꯦ ꯀꯠꯈꯤꯕꯗꯨꯅ ꯀꯩꯒꯨꯝꯕ ꯄꯨꯡ ꯑꯃ ꯃꯈꯥꯏ ꯑꯅꯤ ꯆꯥꯡ ꯃꯩ ꯃꯨꯠꯂꯛꯑꯦ ꯆꯥꯛꯇꯣ ꯊꯥꯒꯠꯀꯦ ꯇꯧꯔ ꯃ ꯊꯥꯠꯄꯒꯦ ꯆ ꯆꯥ ꯁ ꯆꯦꯡ ꯆꯥꯃꯨꯛꯩ ꯃꯦꯝꯃꯛꯠꯈꯤꯕꯗꯣ ꯁꯅ ꯀꯩꯅꯣꯗꯧ ꯊꯣꯡꯉꯦ ꯇꯣꯉꯥꯟꯅ ꯀꯌꯥ ꯈ ꯇꯧꯔꯒ ꯊꯣꯡꯉꯦ ꯑꯗꯨꯒ ꯆꯥꯔꯦ ꯑꯗꯨ ꯆꯥꯔꯣꯏ ꯇꯧꯔꯝꯕꯅꯤꯅ ꯍꯈꯣꯏ ꯑꯍꯤꯡ ꯂꯥꯝꯃꯧꯛꯇꯧ ꯃꯥꯜꯂꯦꯅ ꯍꯟꯗꯛꯇꯤꯀꯣ ꯃꯌꯥꯝ ꯄꯨꯂꯞ ꯄꯨꯂꯞ ꯄꯨꯛꯇ ꯆꯥꯁꯤꯟꯕꯒꯤ ꯒꯤ ꯍꯛꯆꯥꯡꯁꯨ ꯆꯥꯎꯈꯠꯄ ꯑꯗꯩ ꯌꯥꯝꯌꯥꯝ ꯆꯥꯎꯋꯦꯁꯨ ꯍꯥꯎꯏꯅꯀꯣꯌꯥꯝ ꯌꯥꯝ ꯇꯥꯁꯤꯟꯕꯒꯤ ꯑꯗꯨꯝ ꯍꯛꯆꯥꯡꯁ ꯂꯨꯝꯊꯔꯦ ꯑꯗꯗꯤ
ꯑꯗꯨꯅ ꯏꯁꯥꯁꯦ ꯋꯥꯔꯨꯕꯒꯦ ꯍꯥꯏꯔꯗꯤ ꯑꯩ ꯊꯕꯛ ꯑꯩ ꯍꯛꯆꯥꯡꯁꯦ ꯁꯥꯖꯤꯅ ꯇꯧꯗ꯭ꯔꯁꯨ ꯌꯥꯔꯕꯅꯦꯕ ꯑꯗꯣ ꯋꯥꯔꯨꯕ ꯍꯥꯏꯗꯣ ꯐꯝꯖꯤꯜꯂꯒ ꯇꯧꯔꯨꯕ ꯊꯕꯛ ꯉꯥꯛꯇꯅꯤꯅꯅꯦ ꯍꯨꯃꯥꯡꯗ ꯈꯔ ꯂꯧꯊꯣꯛꯇ꯭ꯔꯒꯗꯤ ꯏꯁꯥꯗꯨ ꯂꯨꯝꯁꯤꯜꯂꯒ ꯍꯟꯗꯛꯇꯤ ꯏꯁꯥꯁꯦ ꯈꯤꯇꯪ ꯆꯥꯎꯈꯠꯄꯩ ꯇꯥꯔꯁꯨ ꯇꯧꯋꯦꯕ ꯏꯁꯥꯁꯦ ꯂꯨꯝꯕꯁ ꯏꯁꯥ ꯑꯗꯨꯝ ꯈꯪꯖꯩꯗꯅꯀꯣ ꯑꯗꯨꯝ ꯆꯥꯎꯈꯠꯄꯩ ꯇꯥꯏꯞꯇ ꯑꯩ ꯉꯔꯥꯡꯁꯨ ꯁꯥꯟꯅꯕ ꯅꯪꯍꯧꯗ꯭ꯔꯦꯕꯀꯣ ꯍꯟꯅ ꯉꯁꯤ ꯊꯦꯡꯉꯦ ꯊꯦꯡꯁꯤꯅ ꯉꯁꯤ ꯁꯥꯟꯅꯔꯒꯦꯅ ꯃꯒꯤ ꯂꯥꯛꯁꯜꯂꯛꯄꯗꯨꯗꯗꯤ ꯑꯃꯨꯛ ꯁꯥꯟꯅꯔꯦ ꯏꯔꯨꯜꯂꯨꯒꯦꯅ ꯑꯩ ꯐꯤ ꯍꯣꯡꯗꯣꯛꯎꯔꯕꯅꯤꯃꯤ ꯑꯗꯨꯒ ꯏꯔꯨꯂꯨꯒꯦꯅ ꯑꯦ ꯍꯣꯡꯗꯣꯛꯄꯒ ꯃꯩ ꯐꯨꯠ ꯑꯃꯨ ꯂꯥꯛꯁꯜꯂꯛꯄꯅꯦꯃꯤ ꯑꯦ ꯔꯥ ꯁꯤꯗꯤ ꯑꯃꯨꯛ ꯁꯦꯠꯆꯜꯂꯒ ꯑꯃꯨꯛ ꯁꯥꯟꯅꯔꯨꯒꯦꯅ ꯁꯥꯟꯅꯕꯅꯦ ꯄꯨꯡꯈꯥꯟꯈꯛ ꯁꯥꯟꯅꯕꯁꯤꯦ ꯕꯣꯅ ꯑꯁꯨꯛ ꯌꯥꯝ ꯀꯨꯏꯕ ꯁꯥꯏꯕꯨꯗꯤ ꯁꯪꯗ꯭ꯔꯒ ꯍꯧꯖꯤꯛ ꯁꯪꯉꯀꯥꯟꯁꯤꯗ ꯁꯥꯟꯅꯗꯕ ꯀꯔꯤꯒꯤꯅ ꯇꯧꯔꯒ ꯁꯥꯟꯅꯔꯛꯏ ꯏꯁꯥ ꯇ
ꯑꯩꯣꯏꯁꯦ ꯑꯉꯥꯡꯈꯩꯁ ꯕꯣꯟ ꯌꯦꯡꯗꯣꯏꯔꯤꯅ ꯇꯤꯚꯤ ꯂꯣꯏ ꯄꯨꯊꯣꯛꯑ ꯍꯣꯔꯦꯟꯁꯤꯅ ꯂꯥꯡꯉꯛꯇꯣꯏꯅꯤ ꯄꯣꯊꯥꯕ ꯍꯧꯔꯛꯀꯥꯟꯗ ꯇꯔꯥꯈꯥꯏꯗꯅꯦ
ꯄꯨꯂꯞ ꯄꯨꯂꯞ ꯌꯦꯡꯕ ꯀꯥꯡꯕꯨ ꯈꯔ ꯂꯩꯔꯤ ꯃꯣꯏꯅ ꯂꯥꯡꯉꯛꯄꯗꯕ ꯑꯩꯈꯣꯏꯗꯤ ꯊꯕꯛꯇꯣ ꯋꯥꯔꯨꯔꯝꯅꯤꯅꯕ ꯕꯣꯜꯗꯨꯗꯣ ꯆꯪꯗ꯭ꯔꯦꯕ ꯍꯌꯦꯡ ꯐꯥꯏꯅꯦꯜꯗꯨ ꯌꯦꯡꯉꯒ ꯂꯩꯔꯕꯅꯤ ꯑꯅꯦꯗꯗꯤ ꯑꯩꯈꯣꯏꯒꯤ ꯁꯤ ꯑꯩꯈꯣꯏꯒꯤ ꯀꯩꯅꯣꯁꯦ ꯑꯩꯈꯣꯏꯒꯤ ꯃꯣꯏꯔꯥꯡ ꯄꯣꯛꯄꯒꯤ ꯑꯩꯈꯣꯏ ꯀꯝꯃꯨꯅꯤꯇꯤ ꯍꯣꯜꯗꯣ ꯑꯗꯨꯗ ꯃꯣꯏ ꯑꯗꯨꯝ ꯏꯁꯀ꯭ꯔꯤꯟꯒ ꯆꯥꯎꯅ ꯈꯜꯂꯒ ꯀꯥꯞꯄꯛ ꯀꯥꯞꯄꯛꯀꯅꯦꯕ ꯆꯍꯤ ꯈꯨꯗꯤꯡꯒꯤ ꯇꯧꯋꯦꯕ ꯃꯌꯥꯝ ꯄꯨꯟꯅ ꯌꯦꯡꯕ ꯅꯨꯡꯉꯥꯏꯗꯅ ꯀꯩꯅꯣꯁꯤꯗꯤ ꯐꯥꯏꯅꯦꯜꯗꯗꯦ ꯉ ꯍꯕꯔꯝꯗꯤ ꯇꯤꯚꯠ ꯊꯥꯡꯗꯣꯛꯑꯒ ꯑꯁ ꯑꯩꯈꯣꯏ ꯁꯤꯗꯅꯦ ꯑꯌꯥꯝꯕ ꯄꯨꯜꯂꯤꯁꯤꯅꯤ ꯃꯌꯥꯝꯁꯦ ꯋꯥꯔꯜ ꯀꯞꯁꯦ ꯍꯦꯛ ꯍꯧꯕꯗ ꯌꯦꯡꯕꯗꯨꯅ ꯄꯥꯏꯅꯩꯐꯣꯛꯁꯦ ꯑꯩꯈꯣꯏ ꯁꯨꯃꯥꯡꯁꯤꯗ ꯃꯇꯝꯗꯨꯗ ꯁꯨꯃꯥꯡꯗ ꯄꯥꯛꯑ ꯐꯩꯅꯅꯦ ꯃꯌꯥꯝ ꯄꯨꯂꯞ ꯌꯦꯡꯗꯣꯏꯅꯦꯕ ꯑꯩꯈꯣꯏꯁ ꯅꯨꯡꯉꯥꯏ ꯍꯥꯏ ꯑꯗꯨ ꯃꯇꯝꯗꯣ ꯈꯜꯂꯨꯔꯒ ꯍꯥꯏꯔꯕꯗꯤ
ꯑꯩꯈꯣꯏꯒꯤ ꯅꯍꯥꯟꯋꯥꯏ ꯑꯩꯈꯣꯏꯅ ꯄꯤꯛꯏ ꯀꯥꯟꯗꯁꯨ ꯑꯩꯈꯣꯏꯒꯤ ꯑꯩꯈꯣꯏ ꯂꯩꯥꯏꯔꯤꯛꯁꯤꯗꯀꯣ ꯑꯃ ꯈꯤꯇꯪ ꯂꯩꯌꯦꯕ ꯑꯩ ꯃꯇꯊꯥꯏ ꯈꯤꯇꯪ ꯊꯪꯕꯗ ꯑꯗꯩ ꯇꯤꯚꯁꯦ ꯑꯩꯈꯣꯏꯗꯤ ꯃꯩ ꯁꯤꯆ ꯅꯍꯋꯥꯏꯗꯤ ꯃꯩ ꯂꯥꯛ ꯇꯁꯦ ꯅꯣꯡꯃꯂꯥ ꯑꯩꯈꯣꯏꯅ ꯅꯣꯏꯒꯤ ꯃꯇꯝꯗꯗꯤ ꯈꯪꯗ꯭ꯔꯦꯕꯀꯣ ꯑꯩꯈꯣꯏ ꯃꯇꯝꯟꯅꯊꯤꯕꯤ ꯈꯛꯛ ꯂꯩ ꯅꯣꯡꯃ ꯂ ꯣꯏꯅꯦ ꯑꯗ ꯅꯣꯡꯃ ꯃꯨꯠꯇꯣꯏꯅꯦꯕ ꯑꯗꯨ ꯅꯣꯡꯃ ꯂꯥꯛꯄꯁꯤꯗ ꯑꯩꯈꯣꯏꯒꯤ ꯁꯦꯦꯜ ꯑꯃꯈꯛ ꯂꯩꯕꯣ ꯁꯛꯇꯤꯃꯥꯟ ꯍꯥꯏꯕꯗꯣ ꯎꯔꯨꯒ ꯎꯉ ꯇꯧꯕꯤꯗꯣ ꯍꯣꯏꯅꯦ ꯑꯉꯥꯡ ꯑꯣꯏꯔꯤꯉꯩꯗꯒꯤ ꯑꯗꯨꯝ ꯊꯣꯛꯂꯛꯑꯒ ꯑꯗꯨ ꯌꯥꯝ ꯌꯦꯡꯕꯗꯣ ꯑꯗꯒꯤ ꯄꯨꯡ ꯀꯩꯅꯣꯒꯤ ꯅꯣꯡꯃꯥꯏꯖ ꯤꯡꯒꯤ ꯏꯁꯩ ꯇꯥꯞ ꯈꯣꯠꯁ ꯊꯑꯣꯏꯅ ꯔꯦꯗꯤꯑꯣ ꯂꯩꯕ ꯏꯃꯨꯡꯁꯤꯗ ꯆꯪꯉꯒꯀꯣ ꯀꯩꯁꯨꯨꯝ ꯇꯧꯦꯗꯣꯏ ꯂꯤꯂꯥ ꯇꯥꯕ ꯅꯣꯡꯃꯥꯏꯖꯤꯡꯒꯤ ꯑꯗꯒꯤ ꯃꯣꯏꯒꯤ ꯏꯁꯩ ꯈꯟꯕꯒꯤ ꯐꯣꯟꯅꯤꯡ ꯄ꯭ꯔꯣꯒꯥꯝ ꯇꯥꯕ ꯈꯣꯠꯄꯁꯦ ꯊꯑꯣꯏꯅ ꯆꯠꯇꯣꯏꯅꯦꯕ ꯈꯪꯕ꯭ꯔꯥ ꯔꯦꯗꯤꯑꯣꯁꯨ ꯀꯥ ꯍꯟꯅ ꯄ ꯂꯩꯔꯝꯗꯦꯕꯀꯣ ꯑꯩꯈꯣꯏ ꯅꯍꯥꯟꯋꯥꯏꯗꯤ ꯁꯨꯝ ꯐꯣꯟ ꯀꯩꯀꯩꯁꯨ ꯂꯩꯇꯕꯅꯤꯅ ꯃꯤ ꯃꯌꯥꯝ ꯄꯨꯟꯕ ꯈꯣꯠꯄ ꯑꯗꯒꯤ ꯊꯕꯛ ꯍꯥꯏꯗꯤ ꯄꯨꯂꯞ ꯍꯥꯏꯗꯤ ꯃꯤ ꯃꯤ ꯁꯨꯝ ꯇꯤꯟꯅꯕ ꯈꯣꯠꯄ ꯋꯥꯔꯤ ꯁꯥꯟꯅꯕ ꯁꯨꯝ ꯑꯗꯨꯅ ꯍꯦꯜꯂꯤꯅꯀꯣ ꯍꯧꯖꯤꯛꯇꯤ ꯃꯥꯏ ꯃꯥꯏ ꯀꯥꯗꯒꯤ ꯁꯦꯟꯅꯗ꯭ꯔꯦ ꯐꯣꯟ ꯄꯥꯏ ꯑꯉꯥꯡꯁꯨ ꯉꯥꯏꯔꯦ ꯑꯍꯟꯁꯨ ꯉꯥꯏꯔꯦ ꯑꯗꯨ ꯃꯇꯝꯗ ꯑꯗꯒꯤ ꯑꯩꯈꯣꯏ ꯃꯇꯝꯗꯗꯤ ꯌꯦꯡꯉꯨꯁ ꯁꯥꯟꯅꯛꯄ ꯈꯣꯠꯄ ꯃꯌꯥꯝꯗꯨ ꯄꯨꯂ ꯄ ꯁꯥꯟꯅꯔꯛꯏ ꯃꯥꯥꯏꯕꯣꯣꯟ ꯁꯥꯟꯅꯔꯛꯏ ꯑꯗꯒꯤꯗꯤ ꯑꯗꯨꯝ ꯑ ꯈꯪꯗꯦ ꯑꯗꯨꯝ ꯂ ꯂꯩꯀꯥꯏꯁꯤꯗ ꯂꯝꯄꯥꯛꯁꯤꯗ ꯂꯩꯃꯟꯗꯅ ꯌꯨꯝꯗ ꯆꯪꯉꯛꯇꯕꯒꯤ ꯐꯨꯗꯅ ꯇꯧꯔꯤꯅꯦꯕ ꯍꯥꯏꯗꯤ ꯍꯧꯖꯤꯛꯀꯥꯟꯗꯤ ꯌꯨꯝꯗ ꯂꯩꯃꯟꯕ ꯆꯠꯂꯣ ꯇꯥꯟꯅꯔꯒ ꯁꯣꯛ ꯆꯠꯇꯦꯗꯅ ꯃꯇꯝ ꯃꯇꯝꯒꯤ ꯑꯑꯣꯟꯕ ꯍꯥꯏꯁꯦ
ꯌꯨꯝꯗ ꯂꯩꯥꯏ ꯌꯨꯝꯊꯅ ꯂꯩ ꯂꯩꯔꯦꯕ ꯑꯩꯈꯣꯏꯒꯤꯗꯤ ꯃꯄꯥꯟ ꯊꯣꯛꯣꯛꯎ ꯌꯥꯗ꯭ꯔꯦ ꯍꯥꯏꯕ ꯊꯣꯡꯒꯥꯟꯗ ꯂꯤꯂꯥ ꯇꯧꯕ ꯌꯦꯡꯗꯦ ꯍꯥꯏꯕ ꯀꯔꯝꯕ ꯀꯩꯅꯣꯅꯣ ꯈꯪꯗ꯭ꯔꯦꯅꯣ ꯑꯩꯈꯣꯏ ꯆꯩꯗꯕꯅꯦ ꯍꯥꯏꯕ
ꯅ ꯑꯩꯈꯣꯏꯅ ꯍꯧ ꯑꯉꯥꯡ ꯑꯣꯏꯔꯤꯀꯥꯟꯗ ꯑꯩꯈꯣꯏ ꯁꯥꯟꯅꯕ ꯌꯥ ꯁꯥꯟꯅꯔꯨꯔꯅꯤ ꯑꯗꯒꯤ ꯍꯨꯃꯥꯡꯁꯦ ꯑꯔ ꯇꯥꯔꯅꯤ ꯕ꯭ꯔꯥꯏꯠꯇꯒꯤ ꯀꯣꯟꯟꯁꯦ ꯇꯧꯔꯒ ꯀꯟꯁꯤꯜꯂꯒ ꯊꯛꯇꯣꯏꯅꯤ ꯑꯗꯩꯗꯤ ꯍꯨꯃꯥꯡ ꯑꯣꯔ ꯇꯥꯕꯒꯤ ꯈꯨꯈꯣꯏꯃꯥꯡꯣꯏꯅ ꯉꯥꯡꯕꯗ ꯐꯨꯕꯗ ꯍꯥꯏꯕꯗꯤ ꯃꯣꯠꯅ ꯇꯧꯕꯒꯤꯀꯣ ꯈꯨꯠꯁꯁꯨ ꯑꯟꯗꯣꯛꯄꯣꯊꯗ ꯑꯇꯩꯒꯤ ꯈꯧꯔꯥꯡꯕꯗꯨꯅ ꯍꯦꯟꯃꯦꯟꯕꯒꯤ ꯍꯨꯃꯥꯡ ꯑꯣꯏꯔ ꯇꯥ ꯑꯗꯨꯅꯁꯨ ꯅꯥꯏꯔꯛꯇꯕꯅꯤ ꯑꯉꯥꯡ ꯑꯣꯏꯔꯤꯉꯩꯗ ꯀ ꯍꯦꯛꯇ ꯅꯥꯕ ꯈꯣꯠꯄ ꯇꯧꯕ ꯑꯗꯨꯝ ꯇꯧꯔꯛꯇꯦꯕ ꯍꯧꯖꯤꯛꯀꯥꯟꯗꯤ ꯐꯤꯖꯤ ꯐꯤ ꯑꯉꯥꯡꯁꯤ ꯌꯦꯡꯉꯅꯦ ꯀꯛ ꯇꯧꯕꯗ ꯅꯣꯡ ꯈꯤꯇꯪ ꯆꯨꯕꯗ ꯅꯥꯏꯔꯅꯤ ꯑꯃ ꯇꯧꯕ ꯅꯥꯏꯔꯅꯤ ꯑꯩꯈꯣꯏ ꯃꯇꯝꯗꯗꯤ ꯅꯣꯡ ꯇ
ꯀꯥꯏꯅ ꯅꯣꯡ ꯆꯨꯔꯒ ꯁꯨꯃꯥꯡꯅ ꯆꯦꯟꯊꯣꯛ ꯏꯔꯣꯏꯔꯤꯅꯦꯅ ꯍꯛꯃꯥꯡꯁꯤꯗ ꯂꯩꯈꯣꯝ ꯃꯔꯛꯇꯨꯗ ꯏꯁꯩꯁꯤꯗ ꯅꯣꯡ ꯈꯤꯇꯪ ꯀꯟꯅ ꯇꯥꯔꯑꯗꯤ ꯑꯩꯕ ꯏꯔꯣꯏꯔꯤꯅ ꯁꯥꯟꯅꯔꯤꯅꯤꯗꯣ ꯑꯗꯨꯝ ꯄꯥꯛꯤꯡ ꯍꯤꯡꯉꯛꯑꯏ ꯊꯥꯗꯣꯛ ꯊꯥꯗꯣꯛꯇꯨꯅ ꯄꯪꯤꯡ ꯍꯤꯡꯅꯔꯛꯑꯦ ꯍꯧꯖꯤꯛꯅ ꯃꯁꯤꯁꯁꯤ ꯅꯣꯡ ꯈꯤꯇꯪ ꯆꯣꯠꯂꯗꯤ ꯅꯥꯅꯤꯅ ꯑꯩꯈꯣꯏꯅ ꯑꯩꯈꯣꯏꯅꯁꯨ ꯍꯦꯟꯅ ꯃꯣꯏꯗ ꯆꯦꯛꯁꯤꯟꯕꯁꯦ ꯍꯦꯟꯖꯤꯟꯟꯅꯔꯅꯤ ꯍꯧꯖꯤꯛꯤꯀꯤ ꯑꯉꯥꯡꯁꯤꯡꯁꯤꯗ ꯑꯗꯨꯅ ꯍꯧꯖꯤ ꯊꯪꯍꯥꯋꯥꯏꯗꯤꯒꯅ ꯂꯩꯈꯣꯝꯗꯅꯅꯥꯝ ꯑꯃꯨꯛꯇ ꯉꯥꯛꯇ ꯁꯥꯟꯅꯖꯁꯦ ꯃꯥꯔꯕꯣꯟꯜ ꯁꯥꯟꯅꯕ ꯍꯥꯏꯁꯨ ꯎꯐꯨꯟ ꯋꯥꯄꯨꯅꯤ ꯆꯩꯇꯣꯛꯀꯣꯠꯄꯤ ꯁꯥꯟꯅꯔꯁꯨ ꯑꯗꯨꯅꯤ ꯎꯐꯨꯟ ꯀꯩꯅꯣꯝ ꯀꯩꯅꯣꯝ ꯁꯥꯟꯅꯔꯁꯨ ꯎꯐꯨꯟ ꯋꯥꯐꯨꯟ ꯉꯥꯛꯇꯅꯤ ꯍꯥꯏꯕ ꯇꯃꯤꯗ ꯆꯦꯛ ꯌꯨꯝ ꯑꯗꯒꯤ ꯑꯁꯇꯔ ꯆꯟꯕ ꯀꯥꯏꯁꯤꯗꯤ ꯀꯩꯁꯨ ꯌꯥꯝꯕ ꯄꯣꯠꯇ ꯅꯠꯇꯦꯕ ꯁꯥꯟꯅꯅꯕ ꯑꯝꯗꯗꯤ ꯀꯩꯁꯨ
ꯑꯗꯒꯤꯗꯤ ꯑꯩꯈꯣꯏ ꯆꯤꯡ ꯆꯤꯡ ꯗꯔꯀꯥꯔꯅꯤ ꯎ ꯑꯗꯒꯤ ꯆꯤꯡꯒꯤ ꯎ ꯃꯔꯥ ꯀꯩꯀꯩ ꯇꯧꯔꯒ ꯀꯥꯈꯠꯄꯤ ꯈꯣꯠꯄꯤ ꯑꯗꯒꯤ ꯇꯨꯔꯦꯟꯗ ꯅꯥꯟꯊꯕꯤ ꯈꯣꯠꯄꯤ ꯇꯧꯕꯒꯤ ꯑꯁ ꯑꯗꯤ ꯈꯣꯡ ꯃ ꯈꯨꯗꯤꯡꯒꯤ ꯉꯥ ꯐꯥꯕ ꯏ ꯁꯤꯠꯄꯁꯤꯠ
ꯑ ꯏꯁꯠꯄꯗꯣ
ꯎꯝ ꯍꯥꯏꯗꯤ ꯍꯥꯟꯅꯗꯤ ꯈꯣꯡꯕꯥꯟ ꯈꯤꯇꯪ ꯀꯩꯅꯣ ꯇꯧꯕ ꯂꯩꯔꯗꯤ ꯑꯩ ꯍꯥꯏꯗꯤ ꯉꯥꯒ ꯐꯥꯗꯕ ꯊꯥ ꯃꯉꯥ ꯇꯔꯨꯛ ꯁꯨꯔꯗꯤ ꯀꯪꯊꯔꯛꯄꯒꯤ ꯑꯩꯈꯣꯏ ꯏꯁꯤꯡ ꯅꯣꯡꯖꯨ ꯊꯥꯜ ꯂꯥꯛꯑꯅꯤꯅꯨ ꯊꯥꯠꯂꯒ ꯂꯧꯕ ꯂꯣꯏꯔꯄꯩ ꯀꯪꯗꯕ ꯖꯒꯥꯁꯦ ꯑꯗꯨꯝꯃꯤ ꯊꯑꯣꯏꯅ ꯑꯐꯕ ꯑꯃ ꯊ ꯊꯔꯒ ꯑꯗꯨꯝ ꯏꯁꯤꯠꯄ ꯆꯠꯂꯒ ꯇꯧꯕꯗꯨ ꯇꯧꯔꯝꯃꯦꯕ ꯑꯗꯨꯝ ꯉꯥ ꯐꯥꯕꯗꯤ ꯅꯨꯡꯉꯥꯏꯕꯗꯣ ꯑꯗꯨꯇꯩ ꯋꯥꯅꯤꯗ ꯍꯧꯖꯤꯛꯀꯥꯟꯗ ꯑꯉꯥꯡꯁꯦ ꯉꯥ ꯐꯥꯕꯁꯨ ꯀꯩꯁꯨ ꯍꯩꯇ꯭ꯔꯦ ꯑꯗꯒꯤꯗꯤ ꯁꯥꯟꯅ ꯈꯣꯠꯅꯕ ꯍꯥꯏꯁꯦ ꯀꯔꯤꯝ ꯈꯪꯗ꯭ꯔꯕꯅꯦ ꯑꯩꯈꯣꯏ ꯃꯇꯝꯗꯗꯤ ꯑꯃꯥꯡꯕꯤ ꯁꯥꯟꯅꯕ ꯑꯃꯅ ꯃꯥꯡꯉꯅꯤ ꯑꯗꯣ ꯍꯣꯠꯅꯕꯤ ꯈꯣꯠꯂꯤꯗꯣ ꯍꯣꯏꯗꯣ ꯑꯩ ꯁꯣꯡꯁꯥ ꯅꯨꯡꯁꯥ ꯁꯥꯟꯅꯔ ꯑꯃ ꯑꯩꯈꯣꯏ ꯁꯤꯗꯗꯤ ꯑꯗꯨꯝ ꯈꯔꯗꯤ ꯁꯥꯟꯅꯔꯤꯕ ꯑꯗꯨ ꯑꯣꯏꯇꯥꯥꯔꯒꯁꯨ ꯌꯥꯝ ꯊꯤꯅ ꯍꯟꯊꯔꯦ ꯍꯥꯏꯇꯥꯔꯦ ꯃꯤ ꯆꯨꯜꯂꯛꯄꯒꯤ ꯃꯤ ꯆꯜꯂꯛꯄꯒꯤ ꯂꯝꯁꯨ ꯂꯩꯇ ꯐꯠꯇꯕ ꯑꯗꯒꯤ ꯀꯩꯅꯣꯁꯨ ꯇꯧꯗꯕ ꯐꯣꯟꯁꯨ ꯊꯣꯛꯂꯛꯄꯒꯤ ꯑꯗꯨꯝ ꯐꯣꯟꯗ ꯑꯗꯨꯃꯥꯏꯅ ꯂꯥꯏꯆꯨ ꯂꯩꯅꯈꯤꯕꯒꯤ ꯉꯥꯛꯇꯅꯦꯕ
ꯐꯣꯟ ꯊꯣꯛꯂꯛꯄꯒꯤꯁꯨ ꯑꯣꯏꯕ ꯑꯗꯨꯒꯅꯦ ꯉꯥꯏꯍꯥꯟꯋꯥꯏꯗꯤ ꯄ꯭ꯔꯥꯏꯚꯦꯠ ꯇꯝꯕ ꯍꯥꯏꯅ ꯇꯝꯃꯤꯁꯦ ꯑꯃꯈꯛꯇꯪ ꯇꯝꯕ ꯇꯣꯛꯅꯗ꯭ꯔꯣ ꯍꯧꯖꯤꯛꯇꯤ ꯍꯧꯖꯤꯛꯇꯤ ꯀꯩꯅꯣ ꯈꯨꯗꯤꯡꯒꯤꯅꯦ ꯂꯥꯏꯔꯤꯛ ꯁꯕꯖꯦꯛ ꯈꯨꯗꯤꯡꯒꯤ ꯇꯨꯏꯁꯟ ꯇꯧꯕ ꯈꯣꯠꯄ ꯑꯗ ꯁꯪꯁꯨ ꯁꯪꯗ꯭ꯔꯦꯗꯅ ꯑꯗꯨꯗ ꯑꯉꯥꯡꯁꯤꯡꯁꯦ ꯁ꯭ꯀꯨꯜ ꯆꯠꯂꯨꯔꯅꯤ ꯆꯠꯇ꯭ꯔꯤꯉꯩꯗ ꯇꯨꯏꯁꯟ ꯑꯃ ꯆꯠꯂꯨꯔꯅꯤ ꯍꯜꯂꯛꯑꯅꯤ ꯁ꯭ꯀꯨꯜ ꯆꯠꯅꯕ ꯑꯃꯛ ꯂꯣꯏꯁꯜꯂꯅꯤ ꯁ꯭ꯀꯨꯜ ꯍꯜꯂꯛꯑꯦ ꯑꯗꯒꯤ ꯑꯃꯨꯛ ꯇꯨꯏꯁꯟ ꯑꯃꯨ ꯆꯠꯅ ꯍꯜꯂꯛꯑꯅꯤ ꯃꯣꯏ ꯁꯥꯟꯅꯕꯒꯤ ꯃꯇꯝ ꯂꯩꯇ꯭ꯔꯦ ꯃꯤ ꯑꯃꯒ ꯃꯤ ꯑꯃꯒ ꯂꯩꯀꯥꯏ ꯑꯩꯈꯣꯏꯒꯤ ꯂꯩꯃꯤꯟꯅꯔꯤꯕ ꯀꯩꯔꯣꯜ ꯂꯩꯀꯥꯏꯗꯣ ꯑꯃꯒ ꯑꯃꯒ ꯎꯟꯅꯅꯕꯒꯤ ꯇ ꯂꯩꯇ꯭ꯔꯦ ꯑꯗꯩ ꯃꯤ ꯃꯁꯁꯨ ꯈꯪꯅꯗ꯭ꯔꯦ ꯂꯩꯀꯥꯏꯕ ꯃꯤ ꯑꯃ ꯃꯈꯣꯏ ꯑꯋꯥꯏꯗ ꯃꯤ ꯑꯃ ꯍꯪꯉꯨꯕ ꯑꯩꯈꯣꯏ ꯈꯔ ꯆꯍꯤ ꯌꯥꯝꯃ ꯀꯥꯡꯕꯨꯅ ꯈꯪꯉꯕ ꯑꯉꯥꯡꯁꯤꯅ ꯍꯪꯉꯨꯕ ꯉꯁꯥꯏ ꯑꯩꯈꯣꯏ ꯏꯆꯥ ꯅꯨꯨꯄꯥꯒ ꯑꯩꯒ ꯂꯩꯉꯣꯏ ꯍꯣꯟꯕꯗꯨꯗ ꯁꯤꯅ ꯀꯅꯥ ꯑꯉꯥꯡꯅꯣ ꯍꯪꯉꯤꯅꯦ ꯏꯕꯨꯡꯉꯣꯗꯣ ꯍꯥꯏꯏꯗꯤ ꯎꯗ꯭ꯔꯕꯅꯤꯅꯕ ꯃꯄꯥꯟꯗ ꯊꯣꯛꯇ꯭ꯔꯕꯅꯤ ꯀꯅꯥꯨꯛ ꯎꯗ꯭ꯔꯦꯗꯅ ꯀꯅꯥ ꯑꯉꯥꯡꯅꯣ ꯍꯪꯗꯣꯏꯅꯦꯕ ꯑꯗꯨꯗ ꯑꯉꯥꯡꯁꯤꯡꯁꯦ ꯑꯃꯠꯇ ꯃꯁꯛ ꯈꯪꯗ꯭ꯔꯦꯕ ꯑꯩꯈꯣꯏ ꯑꯉꯥꯡꯁꯤꯡꯁꯤꯦ ꯁꯣꯔꯣꯛ ꯊꯣꯛꯄꯗ ꯑꯩꯈꯣꯏꯕꯨꯗꯤ ꯑꯗꯨꯝ ꯈꯪꯉꯤꯗꯅ ꯑꯩꯈꯣꯏꯅ ꯈꯔ ꯑꯃꯨꯛ ꯆꯍꯤꯗ ꯌꯥꯝꯃꯕꯅꯤꯅ ꯃꯌꯥꯝꯗ ꯃꯁꯛ ꯈꯪ ꯈꯪꯕꯗ ꯑꯣꯏꯔꯦꯗꯅ ꯑꯗꯨ ꯃꯣꯏꯗꯤ ꯑꯃꯇ ꯈꯪꯗꯦ ꯍꯥꯏꯕ
ꯍꯣ ꯍꯣꯏ ꯐꯔꯦ ꯐꯔꯦ ꯑꯩ ꯊꯝꯃꯒꯦ ꯑꯃꯨꯛ ꯇꯧꯔꯛꯀꯦ ꯍꯣ ꯊꯝ ꯇꯧꯒꯦ
ꯍ ꯍꯣꯏ ꯍꯣꯏ ꯎꯝ ꯊꯝ ꯊꯝ